ꯑ
ꯍꯜꯂꯣ ꯥꯏ
ꯑ ꯉꯁꯥꯏ ꯋꯥꯔꯤꯗꯣ ꯑꯃꯨꯛ ꯂꯤꯕꯅꯦ ꯉꯁꯥꯗ ꯃꯨꯠꯊꯔꯈ꯭ꯔꯦ ꯑꯃꯨꯛ ꯀ ꯀꯇꯅꯨ ꯇ ꯋꯥꯔꯤꯔ ꯑꯗꯨ
ꯎꯝ ꯇꯥꯕ꯭ꯔꯥ ꯑꯩꯅ ꯅꯪ ꯅꯪꯒꯤ ꯎꯝ ꯀꯩꯅꯣ ꯑꯩꯉꯣꯟꯗꯅꯦ ꯇꯣꯊꯥꯔꯛꯑ ꯀꯩꯅꯣ ꯑꯩ ꯅꯪꯉꯣꯟꯗ ꯐꯣꯇꯣ ꯊꯥꯔꯒꯦꯀꯣ ꯄꯥꯏꯌꯨꯀꯣ
ꯑꯥ
ꯎꯝ
ꯎꯝ ꯅꯪꯗꯤ ꯀꯔꯤ ꯀꯔꯤ ꯌꯦꯟꯁꯥꯡ ꯆꯥꯔꯒꯦ ꯉꯁꯤꯗꯤ
ꯑꯩ ꯏꯗꯤ ꯀꯩꯅꯣꯅꯦ ꯒꯅꯦ ꯑꯇꯣ ꯀ ꯈ ꯑꯁꯥꯡꯕꯤꯅꯦ ꯈꯥꯃꯦꯟ ꯑꯈꯥꯕ
ꯌꯦꯡꯉꯣ ꯊꯥꯈ꯭ꯔꯕꯅꯦ
ꯏ ꯏꯂ ꯉꯇꯔꯤ ꯍ ꯁꯥꯔꯤꯕꯨꯣ ꯅꯪꯗꯤ
ꯎꯝ ꯑꯗꯨꯣ ꯅꯥꯡꯗ ꯀꯩ ꯌꯦꯟꯁꯥꯡ ꯍꯥꯡꯒꯦ ꯋꯥꯔꯤ ꯇꯥꯅꯤꯡꯕ꯭ꯔꯣ ꯑꯩꯒꯤ ꯋꯥꯔꯤ ꯃꯈꯥ ꯇꯥꯔ ꯑꯩꯒꯤ ꯋꯥꯔꯤ ꯃꯈꯥ ꯕꯤꯌꯨꯔꯣ
ꯑꯥ
ꯍ ꯊꯅꯤꯣ ꯃꯣꯂꯤꯣ
ꯀꯩ ꯍꯟꯆꯥꯡ ꯁꯥꯔꯒꯦ ꯉꯁꯤꯁꯤꯕꯨ ꯑꯍꯥꯎꯕ ꯆꯥꯕ꯭ꯔꯣ ꯑꯍꯥꯎꯗꯕ ꯆꯥꯕ꯭ꯔꯣ
ꯍ ꯍ
ꯀꯩ ꯍꯥꯏꯕꯅꯣ ꯎꯝ ꯍꯥꯏꯕꯗꯤ
ꯋꯥꯗꯨ ꯃꯨꯒꯂꯤꯕ
ꯍ
ꯋꯥꯔꯤꯗꯣ ꯂꯣꯏꯔꯕꯣ ꯋꯥꯔꯤꯗ ꯂꯣꯏꯔꯕꯔꯕꯕꯥ
ꯉꯁꯤꯗꯤ ꯐꯨꯠꯕꯣꯜ ꯌꯦꯡꯗꯣꯏꯔꯥ ꯎ
ꯑꯥ
ꯑ ꯀꯅꯥꯅ ꯀꯅꯥꯒꯤ ꯊꯤꯝꯗ ꯂꯩꯒꯦ ꯁꯤꯔꯣ ꯔꯣꯅꯥꯜꯗꯣ ꯔꯣ
ꯗꯤ ꯔꯣꯅꯥꯜꯗꯣꯅꯤꯅꯦ ꯁꯤꯌꯥꯔ ꯁꯕꯦꯅꯤ ꯁꯨ ꯍꯥꯏꯕ ꯅꯨꯄꯥꯗꯨꯅꯤ ꯑꯩ
ꯄꯠꯇꯗ
ꯄꯣꯔꯇꯨꯒꯜꯅꯤ ꯑꯩꯗꯤ
ꯎꯝ ꯇꯄ
ꯄ꯭ꯔꯣꯇꯦꯛꯀꯔ ꯈꯪꯗ꯭ꯔꯥ ꯑꯥꯕ
ꯎꯝ ꯑꯩꯒꯤꯔꯣ ꯑꯩꯒꯤ ꯀꯩꯅꯣ ꯀꯧꯋꯦ ꯆꯥꯎꯕꯤ ꯑꯩꯒꯤ ꯆꯥꯎꯕꯤ ꯀꯥꯎꯕꯩ
ꯎ
ꯅꯪꯒꯤꯗꯤ ꯎ ꯅꯪ ꯀꯩ ꯅꯪꯗꯤ ꯀꯩ ꯀꯔꯤ ꯍꯣꯠꯅꯔꯤꯒꯦ ꯍꯧꯖꯤꯛ ꯀꯔꯤ ꯊꯕꯛ ꯑ ꯇꯧꯕ ꯄꯝ ꯄꯥꯎ
ꯎꯝ ꯅꯥ ꯑꯗꯨꯅꯂ ꯅꯪꯗꯤ
ꯀꯌꯥ ꯀ꯭ꯂꯥꯁ ꯀꯌꯥꯃꯨꯛ ꯀꯝꯃꯤꯒꯦ ꯅꯪꯗꯤ ꯆꯍꯤ ꯀꯌꯥꯅꯣ
ꯑꯩꯗꯤ ꯀ꯭ꯂꯥꯁꯁꯤ ꯑꯁ ꯉ ꯍꯥꯏꯕꯗ ꯏꯀꯥꯏꯗ
ꯍꯦꯉ ꯀꯂꯥꯁꯅ ꯍꯥꯏꯗꯣꯛꯄꯇ ꯏꯀꯥꯏ ꯌꯦ
ꯑꯩꯅ ꯍꯜꯂꯦꯀꯣ ꯅꯅꯥꯎ ꯀꯧꯔꯒꯦꯀꯣ ꯑꯗꯨꯗꯤ ꯅꯅꯥꯎ ꯆꯤꯆꯦꯅ ꯍꯥꯏꯁꯦ ꯇꯕ꯭ꯔꯣ
ꯑꯍ... ꯑ.. ꯑ ꯇꯥꯏ ꯇꯥꯏꯌꯦ ꯆꯤꯆꯦ ꯑꯥꯏ...
ꯎꯝ ꯑꯩꯒꯤꯔꯣ ꯑꯩꯒꯤ ꯑꯦꯁꯇꯤ ꯇ꯭ꯋꯦꯟꯇꯤ ꯑꯕꯞ ꯑꯗꯣ ꯍꯧ ꯆꯤꯛꯁꯦ ꯀꯔꯤ ꯀꯔꯤ ꯊꯥꯡꯅ ꯏꯍꯥꯎ ꯍꯥꯎꯒꯦ ꯆꯝꯊꯣꯡꯅ ꯍꯥꯎꯕ꯭ꯔꯣ ꯊꯥꯎ ꯍꯥꯎꯕ꯭ꯔꯣ
ꯇꯤꯛꯈꯤ ꯀꯣꯄ ꯈꯥꯏꯔꯥ ꯀꯣꯄ ꯀꯣ
ꯇꯤ ꯍꯥꯎꯋꯦ ꯎꯝ ꯌꯥꯝ ꯁꯥꯏꯅ ꯍꯧꯖꯤꯛꯇꯤ ꯑꯗꯨ ꯑꯗꯨ ꯆꯥꯅꯤꯡꯕ꯭ꯔꯣꯅꯦ
ꯑꯣꯛꯁꯥꯅꯤ
ꯎꯝ ꯀꯔꯤ ꯀꯔꯤ ꯍꯣꯠꯅꯔꯤꯒꯦ ꯁꯣꯝꯁꯦ
ꯑꯩꯗꯤ ꯀꯩꯝ ꯍꯣꯠ
ꯎꯝ ꯎꯝ
ꯎꯝ
ꯑꯣ ꯌꯥꯝꯅꯁꯨ ꯐꯩꯀꯣ ꯑꯗꯨꯗꯤ ꯐ꯭ꯔꯤꯗ ꯂꯩꯔꯗꯤ ꯌꯨꯝꯒꯤ ꯑ- ꯊꯕꯛ ꯏꯪꯈꯥꯡꯗ ꯀꯣ ꯑꯗꯒꯤ ꯌꯨꯝꯒꯤ ꯃꯇꯦꯡ ꯄꯥꯡꯁꯟꯕꯗ ꯑꯗꯨꯝ ꯀꯥꯟꯅꯔꯝꯒꯅꯤ ꯈꯜꯂꯦ
ꯑꯥ ꯑꯥ
ꯃꯃꯥꯒꯤ ꯃꯇꯦꯡ ꯇꯧꯕꯤꯕ꯭ꯔꯣ
ꯍꯣꯏ ꯑꯗꯨꯝ ꯇꯧꯋꯦ ꯑꯩ ꯑꯌꯥꯝꯕ ꯃ
ꯎꯝ ꯑꯣ ꯑ- ꯑꯗꯨꯁꯨ ꯂꯥꯏꯕꯛ ꯊꯤꯕ ꯑꯃꯅꯦ ꯌꯥꯝꯅ ꯅꯨꯡꯉꯥꯏꯇꯦ ꯚꯥꯏꯒꯤ ꯋꯥꯔꯤ ꯁꯦ ꯇꯥꯕꯗꯥ ꯑꯩꯉꯣꯟꯗꯩꯗꯤ ꯍꯜꯂꯦꯀꯣ ꯅꯪꯅ ꯑꯗꯣ ꯑꯩꯅ ꯑꯗꯨꯝ ꯚꯏ‌ ꯑꯅ ꯎꯝ ꯑꯗꯨ ꯀꯔꯤ ꯀꯔꯤ ꯁꯥꯟꯅꯕ ꯄꯥꯝꯒꯦ
ꯑꯩꯗꯤ ꯕꯣꯜ ꯕꯣꯜ ꯈ꯭ꯋꯥꯏ ꯄꯥꯝꯖꯩ
ꯑ ꯑꯣ ꯌꯥꯝ ꯐꯩ‌ ꯑꯗꯨꯁꯨ
ꯚꯣꯜꯅ ꯈ꯭ꯋꯥꯏ ꯄꯥꯝꯖꯩꯗ ꯑꯩꯒꯤꯗꯤ
ꯑꯗꯨꯅꯗꯤ ꯍꯧꯖꯤꯛꯇꯤ ꯍꯧꯖꯤ ꯍꯧꯖꯤꯛꯇꯤ ꯎꯝ ꯀꯗꯧꯔꯤ
ꯑꯩ
ꯑꯣ ꯕꯣꯜꯁꯦ ꯅꯪꯒꯤ ꯌꯥꯝꯅ ꯄꯥꯝꯖꯕ ꯄꯣꯠꯅꯦꯕꯀꯣ ꯎꯝ ꯀꯩꯅꯣ ꯍꯣꯔꯦꯟꯗꯤ ꯕꯣꯜ ꯌꯦꯡꯉꯣꯏꯗ꯭ꯔꯣ ꯍꯣꯔꯦꯟꯗꯤ ꯕꯣꯜ ꯂꯩꯕ꯭ꯔꯣ ꯂꯩꯌꯦ ꯎꯝ ꯀꯩ ꯂꯩꯒꯦ ꯕꯣꯜꯖꯦ ꯀꯅꯥꯒꯤ ꯇꯤꯝ ꯑꯣꯏꯒꯦ
ꯀꯣ
ꯑ ꯌꯦꯡꯉꯣ ꯑꯗꯨꯒ ꯍꯥꯏꯔꯛꯑꯣ ꯍꯥꯏꯗꯤ ꯑꯩꯁꯨ ꯈꯪꯅꯤꯡꯉꯦ ꯑꯩꯗꯤ ꯌꯦꯡꯕꯗꯤ ꯌꯥꯗꯦꯕꯀꯣ ꯌꯦꯡꯗꯤ ꯌꯦꯡꯅꯤꯡ-ꯌꯦꯡꯅꯤꯡꯉꯦ ꯑꯗꯨꯕꯨ ꯌꯦꯡꯕ ꯐꯪꯗ꯭ꯔꯦꯕ ꯑꯗꯨ ꯅꯪꯅ ꯍꯥꯏꯕꯤꯔꯛꯑꯣ ꯑꯝ
ꯑ ꯑꯣ ꯐꯔꯦꯉꯣ ꯁꯤꯗꯤ ꯑꯩꯗꯤ ꯈꯪꯗꯤꯌꯦ ꯑꯩꯗꯤꯅꯦ ꯑ ꯀꯩꯅꯣ ꯌꯦꯡꯕ ꯍꯩꯇꯦꯕꯀꯣ ꯀꯩꯅꯣꯁꯦ
ꯑ
ꯅꯪꯅ ꯍꯥꯏꯕꯤꯔꯛꯑꯣꯅꯦ
ꯄꯣꯔꯇꯨꯒꯜ ꯏ꯭ꯁꯄꯦꯟ ꯉꯁꯤ ꯂꯩꯔꯤꯕꯀꯣ
ꯅꯪꯒꯤ ꯇꯤꯝꯁꯦ ꯀꯅꯥꯅꯤ ꯍꯥꯏꯕꯅꯣ ꯔꯣꯅꯥꯜꯗꯣ ꯍꯥꯏꯕ꯭ꯔꯣ ꯃꯤꯁꯤ ꯍꯥꯏꯕ꯭ꯔꯣ ꯅꯪꯒꯤꯁꯦ
ꯍꯥꯏ
ꯑ ꯍꯥꯏꯗꯕ ꯃꯥꯜꯂꯦꯀꯣ ꯑꯩꯉꯣꯟꯗ ꯔꯣꯅꯥꯜꯗꯣ ꯃꯦꯁꯤꯁꯦ ꯎꯝ ꯂ ꯑꯣ
ꯌꯥꯝꯅ ꯁ-ꯌꯥꯝꯅ ꯃꯥꯟꯅꯩꯌꯦ ꯑꯩꯁꯨꯀꯣ ꯔꯣꯅꯥꯜꯗꯣꯅꯦ
ꯀꯅꯥ ꯀꯅꯥ ꯂꯩꯌꯦꯅꯣ ꯅꯪꯗꯤ
ꯑꯗꯨꯝ ꯍꯤꯞꯇꯣꯏꯔꯣ ꯀꯩꯀꯩ ꯊꯕꯛ ꯇꯧꯗꯣꯏꯅꯣ ꯒꯥꯔꯗꯅ ꯇꯧꯕ ꯄꯥꯝꯒꯥ ꯎꯝ ꯍꯥꯎ ꯌꯥꯝ ꯊꯤꯀꯣ ꯑꯗꯨꯅ ꯋꯥꯝꯕꯔꯁ
ꯎꯝ
ꯎꯝ ꯌꯥꯑꯦ ꯐꯩꯌꯦ ꯌꯥꯝꯅ ꯐꯩꯀꯣ ꯑꯣ
ꯑꯣ ꯑꯥ ꯗ꯭ꯔꯣꯣꯌꯤꯡ ꯂꯦꯛꯄ ꯍꯩꯕ꯭ꯔꯥ ꯅꯪꯗꯤ ꯗ꯭ꯔꯣꯋꯤꯡ ꯌꯦꯛꯄꯒꯨꯝꯕꯀꯣ ꯑꯗꯒꯤ ꯂꯩ ꯐꯤꯅ ꯂꯩꯒꯨꯝꯕ ꯁꯥꯕ ꯑꯗꯨ ꯃꯌꯥꯝ ꯌꯥꯝꯌꯥꯝ ꯂꯩꯌꯦꯦꯀꯣ ꯑꯗꯨꯒꯨꯝꯕ ꯍꯩꯕ꯭ꯔꯥ
ꯎꯝ ꯍꯥꯏꯥꯏ
ꯎꯝ ꯎꯝ ꯍꯣꯔꯦꯟ ꯅꯪ ꯆꯥꯛ ꯊꯣꯡꯕꯗꯤ ꯍꯩꯕ꯭ꯔꯣ ꯅꯪꯗꯤ ꯍꯩꯇꯕ ꯂꯩꯇꯦ ꯌꯥꯝꯅ ꯍꯩꯔꯝꯃꯤꯖꯥꯅꯤꯅꯦ ꯅꯪꯗꯤ ꯑꯩꯉꯣꯟꯗꯒꯤ ꯍꯦꯟꯅ ꯍꯩꯔꯝꯗꯧ ꯃꯥꯜꯂꯤ ꯑꯗꯨꯗꯤ ꯀꯔꯤ ꯀꯔꯤ ꯍꯤꯗꯥꯛ ꯐꯪꯕ ꯍꯩꯅꯦ ꯑꯗꯨꯗꯤ ꯂꯣꯏꯅ ꯍꯥꯎ ꯂꯣꯏꯅ ꯍꯥꯎꯕ꯭ꯔꯣ ꯊꯨꯡꯒ ꯌꯥꯝꯅꯤꯀꯣ ꯑꯗꯨꯗꯤ ꯑꯩꯉꯣꯟ ꯑꯩꯒꯤ ꯅꯣꯡꯃ ꯊꯣꯡꯉꯒ ꯑꯩꯒꯤ ꯅꯣꯡꯃ ꯄꯤꯖꯕꯤꯌꯣ ꯑꯩ ꯍꯥꯎꯕ꯭ꯔꯦ
ꯑꯩꯅ ꯃꯍꯥꯎ ꯌꯦꯡꯉꯒꯦ ꯅꯪꯒꯤ ꯍꯥꯎꯕ ꯍꯥꯎꯗꯕꯗꯣ ꯈꯪꯉꯅꯤ ꯑꯗꯨꯒ ꯅꯪꯅ ꯊꯣꯡꯕꯗꯣ ꯄꯤꯖꯔꯣꯏ ꯑꯩꯉꯣꯟꯗ ꯑꯗꯨꯒ ꯈꯪꯉꯅꯤ ꯑꯩꯉꯣꯟꯗꯒꯤ ꯍꯦꯟꯅ ꯍꯩꯕ ꯃꯥꯜꯂꯦ ꯅꯪꯗꯤ
ꯌꯥꯏꯀꯣ ꯑꯗꯨꯗꯤ ꯄꯤꯖꯔꯝꯗꯥꯏꯗ ꯆꯦꯟꯈꯅꯨꯀꯣ ꯎꯝ ꯑꯗꯨꯅꯦꯕ ꯍꯪ ꯎ ꯉꯁꯨ ꯑꯩꯉꯣꯟꯗꯥ ꯅꯪꯅ ꯑꯄꯥꯝꯕ ꯀꯣꯏꯁꯟ ꯅꯪꯅ ꯍꯪꯅꯤꯡꯕ ꯅꯪꯅ ꯍꯪꯅꯤꯡꯕ ꯍꯥꯏꯔꯣ ꯇꯒꯦ
ꯑꯥꯏꯁ
ꯁꯦꯡꯕꯔꯣ ꯌꯥꯝ ꯅꯨꯡꯁꯤꯕ꯭ꯔꯣ ꯊꯦꯡꯀ ꯌꯨ ꯁꯤꯕꯤꯕꯒꯤ ꯎꯝ ꯎꯝ ꯑꯩꯒꯤ ꯋꯥꯔꯤꯗꯣ ꯅꯨꯡꯉꯥꯏꯕ꯭ꯔꯥ ꯑꯩꯅ ꯂꯤꯕꯗꯣ ꯉꯁꯥꯏ
ꯅꯨꯡꯉꯥꯏ
ꯎꯝ ꯀꯌꯥꯝ ꯅꯨꯡꯉꯥꯏꯒꯦ ꯅꯪ ꯇꯥꯅꯤꯡꯗꯅ ꯇꯥꯕ꯭ꯔꯣ ꯇꯥꯔꯒ ꯇꯥꯅꯤꯡꯉꯒ ꯇꯥꯕ꯭ꯔꯣ ꯎ ꯑꯁꯦꯡꯕ ꯍꯥꯏꯕꯗꯤ ꯑꯗꯨꯝ ꯀꯣ ꯋꯥꯔꯤꯗꯣ ꯄ꯭ꯔꯤꯗꯤꯛꯁꯟ ꯇꯧꯕ ꯋꯥꯔꯤꯅꯤ ꯑꯗꯨ ꯌꯥꯝꯅꯁꯨ ꯌꯥꯝꯅꯁꯨ ꯌꯥꯝꯅ ꯐꯖꯩ ꯋꯥꯔꯤꯁꯦ ꯌꯥꯝꯅꯁꯨ ꯅꯨꯡꯉꯥꯏꯀꯣ ꯑꯩꯅ ꯇꯥꯕ ꯃꯇꯝꯗ ꯑꯗꯨ ꯑꯩꯅ ꯈꯪꯕꯗꯨꯁꯨ ꯑꯗꯨꯅ ꯑꯩꯒꯤ ꯑꯈꯪꯕ ꯑꯩꯅ ꯇꯥꯕꯕꯨꯗꯤ ꯅꯨꯡꯉꯥꯏ ꯄꯣꯠꯇꯣ ꯅꯉꯣꯟꯗꯁꯨ ꯍꯥꯏꯕꯤꯕꯅꯤ
ꯑꯣ ꯑꯗꯨ ꯑꯩꯅꯦ ꯅꯪꯒꯤ ꯋꯥꯔꯤꯁꯨ ꯑꯃꯨꯛ ꯇꯥꯅꯤꯡꯉꯦ ꯅꯪꯒꯤ ꯋꯥꯔꯤ ꯂꯤꯗꯨꯁꯨ ꯍꯩꯇꯦ ꯍꯥꯏꯔꯑꯣ ꯑꯗꯨꯅ ꯅꯪꯅ ꯑꯄꯥꯝꯕ ꯑꯃꯗ ꯍꯥꯏꯔꯣ ꯑꯩꯉꯣꯟꯗ ꯑꯣꯝ
ꯌꯥꯝꯅ ꯊꯥꯏ ꯀꯣꯁ ꯊꯣꯛ ꯊꯥꯕ ꯑꯝꯕꯁꯦꯁꯨ ꯑꯩꯈꯣꯏ ꯅꯪꯒꯤ ꯕꯣꯕꯣꯛꯇꯣ ꯑꯍꯟꯗꯣ ꯊꯥꯏꯅꯩ ꯑꯍꯟ ꯁꯦꯋꯥꯔꯤ ꯌꯥꯝ ꯊꯣꯛꯄ ꯑꯗꯨꯅꯒꯗꯤ ꯄꯕꯤꯗ꯭ꯔꯣ ꯅꯪꯗꯤ ꯇꯥꯗꯕꯗꯨꯗꯤ ꯑꯩꯗꯤ ꯌꯥꯝ ꯇꯥꯔꯛꯑꯦ ꯑꯩꯈꯣꯏ ꯑꯕꯣꯛꯀꯤ ꯇꯥꯕ ꯅꯨꯡꯉꯥꯏꯌꯦꯀꯣ ꯋꯥꯔꯤꯁꯦ ꯑꯣꯝ ꯎꯝ ꯍꯣꯏ ꯑꯗꯨꯝ ꯍꯩꯇꯕ ꯄꯣꯠꯇꯤ ꯀꯅꯥꯅ ꯃꯤ ꯄꯣꯛꯄꯗ ꯀꯅꯥꯅ ꯍꯡꯉꯤ ꯑꯗꯨꯇ ꯃꯒ ꯍꯩꯒꯅꯦ ꯏꯇꯝ